ꯑꯥ ꯑꯁ ꯅꯪ ꯀꯩꯗꯧꯔꯤꯒꯦ
ꯑꯩꯩꯁꯦ ꯍꯧꯖꯤꯛꯇ ꯗꯨꯀꯥꯟ ꯊꯣꯛꯑꯒ ꯆꯪꯂꯛꯑꯦ
ꯎꯝ ꯆꯥꯛ ꯆꯥꯔꯕꯣ
ꯆꯥꯛ ꯆꯥꯗ꯭ꯔꯤ
ꯎꯝ
ꯅꯪꯗꯤ
ꯆꯥꯕ ꯂꯣꯏꯕꯗ ꯉꯥꯏꯔꯤ
ꯀꯩ ꯃꯊꯦꯜ ꯆꯥꯔꯒꯦ
ꯑꯁ ꯉꯁꯤꯗꯤ ꯍꯋꯥꯏ ꯀꯥꯡꯇꯛ ꯑꯣꯏꯅ ꯆꯥꯔꯦ ꯌꯦꯔꯨꯝ ꯑꯃꯒ
ꯀꯥꯡꯇꯛꯇꯤ ꯍꯥꯎꯕꯅꯤꯅ
ꯎꯝ ꯍꯥꯎꯋꯦꯕꯨ ꯑꯗꯨ ꯋꯥꯔꯀꯥꯟꯗ ꯁꯤ ꯆꯥꯕꯖꯤꯗꯤ ꯍꯣꯏ ꯁꯤꯁꯇꯔꯗꯤ ꯅꯨꯡꯊꯤꯟꯗꯤ ꯀꯔꯤ ꯀꯔꯤ ꯍꯣꯠꯅꯒꯦ
ꯑꯩꯁꯦ ꯀꯔꯤꯁꯨꯨ ꯍꯣꯠꯅꯗꯦ ꯑꯗꯨꯝ ꯂꯩꯗ
ꯎꯝ
ꯎꯝ
ꯁꯤꯁꯇꯔꯗꯤ ꯏꯆꯤꯟ ꯏꯅꯥꯎ ꯀꯌꯥ ꯑꯣꯏꯒꯦ
ꯈꯣꯏꯗꯤ ꯃꯤ ꯌꯥꯝꯃꯦ
ꯌꯥꯝꯃꯦ
ꯍꯣꯏ
ꯅꯨꯄꯤ ꯀꯌꯥ ꯅꯨꯄꯥ ꯀꯌꯥꯔꯣ
ꯅꯨꯄꯤꯁꯦ ꯏꯆꯦꯍꯣꯏꯁꯨ ꯌꯨꯝ ꯄꯥꯟꯕꯁꯨ ꯂꯩꯈ꯭ꯔꯦꯀꯣ ꯌꯨꯝ ꯄꯥꯟꯗꯕ ꯏꯆꯦ ꯑꯃ ꯂꯩꯌꯦ ꯗꯨꯒꯤ ꯃꯛ ꯈꯥꯗ
ꯅꯪ
ꯑꯩꯒꯤ ꯃꯈꯥꯗ ꯑꯍꯨꯝ ꯂꯩ
ꯑꯣꯏꯁ ꯌꯥꯝꯅ ꯅꯨꯄꯥꯗꯤ ꯌꯥꯎꯗꯕ
ꯅꯨꯄꯥ ꯑꯅꯤ
ꯎꯝ ꯃꯣꯏꯗꯤ ꯅꯨꯄꯤ ꯊꯤꯗ꯭ꯔꯤ
ꯍꯣꯏ
ꯎꯝ
ꯀꯣ ꯇꯧꯕ꯭ꯔꯣ ꯁꯧꯒ꯭ꯔꯤꯗꯣ ꯑꯝꯇ ꯁꯦꯝꯃꯒ ꯍꯥꯞꯄꯤꯌꯣ
ꯁꯧꯒ꯭ꯔꯤ ꯊꯣꯡꯒꯦ ꯍꯥꯏꯕ꯭ꯔꯣ
ꯍꯣꯏ ꯁꯧꯒ꯭ꯔꯤ ꯀꯥꯡꯁꯣꯏ ꯊꯣꯡꯒꯦ
ꯑꯁ ꯍꯧꯖꯤꯛ ꯃꯇꯝꯗꯗꯤ ꯁꯧꯒ꯭ꯔꯤꯅ ꯕꯦꯖꯅꯤꯗ
ꯃꯅꯦ ꯃꯅꯦ
ꯍꯤꯟꯖꯥꯡ ꯑꯇꯣꯞꯄꯗꯤ ꯄꯥꯛ ꯆꯥꯅꯤꯡꯗꯦ ꯁꯧꯒ꯭ꯔꯤ ꯍꯦꯟꯅ ꯆꯥꯅꯤꯡꯉꯦ ꯍꯧꯖꯤꯛ ꯗꯤ ꯁꯤ ꯁꯤꯖꯟꯖꯤꯗꯗꯤ ꯍꯣꯏ ꯉꯥꯒ ꯍꯥꯞꯄꯒ
ꯃꯥꯅꯤ ꯃꯥꯅꯤ
ꯑꯁ ꯍꯥꯎꯕꯅꯦ ꯃꯍꯤꯒ ꯊꯛꯄꯗꯨꯗꯤ
ꯑꯩꯅ ꯊꯦꯡꯅꯕꯗꯤ ꯍꯧꯖꯤꯛꯀꯥꯟ ꯑꯦ ꯅꯨꯄꯤꯁꯤꯡꯁꯦ ꯁꯣꯒꯔꯤꯗꯨ ꯌꯥꯝ ꯄꯥꯝꯃꯤꯁꯤꯅ ꯀꯔꯤꯒꯤꯅꯣꯒ ꯍꯪꯉꯛꯄ ꯃꯤ ꯃꯤ ꯂꯩꯕꯅꯤꯅꯦ
ꯑꯗꯨ ꯁꯧꯒ꯭ꯔꯤꯒꯤ ꯑꯉꯥꯡꯕ ꯀꯩꯅꯣ ꯂꯩꯌꯦꯅ ꯑꯩꯈꯣꯏ ꯍꯩ ꯃꯍꯤ ꯁꯦꯝꯕꯗꯣ
ꯈꯪꯉꯦ
ꯐ꯭ꯔꯤꯖꯇ ꯏꯪꯍꯜꯂꯒ ꯊꯝꯃ ꯑꯁ ꯊꯛꯄꯗꯨꯗꯤ ꯈꯨꯍꯥꯎ ꯑꯃ
ꯃꯍꯥꯎ ꯑꯃꯔꯛ ꯇꯪꯒꯤꯕꯗꯒꯤ ꯑꯅ ꯑꯗꯨ ꯄꯥꯝꯕꯁꯤꯗꯤ ꯍꯥꯢ ꯀꯅꯥꯗ꯭ꯔꯦꯍꯦ
ꯊꯥꯔꯣꯅ ꯑꯗꯨꯗꯤ
ꯑꯁ ꯊꯥꯏ ꯆꯥꯎꯗ꯭ꯔꯤꯕꯅꯤ ꯔꯤꯗꯤ ꯇꯧꯒꯅꯤ ꯃꯣꯏꯗꯤ ꯑꯃꯨꯛ ꯀꯪꯍꯟꯈꯤꯒꯅꯤꯅ ꯃꯇꯝ ꯈꯔꯗꯤ ꯆꯪꯒꯅꯤꯅ
ꯀꯔꯤ ꯍꯥꯏꯕ
ꯀꯪꯍꯟꯈꯤꯒꯅꯤꯅ ꯃꯣꯏꯗꯤ ꯑꯃꯨꯛꯀ ꯀꯪꯗ꯭ꯔꯗꯤ ꯁꯨꯡꯕ ꯌꯥꯔꯣꯏꯗꯅ
ꯎꯝ ꯇꯧꯋꯦ ꯇꯧꯋꯦ
ꯑꯗꯨꯅꯦ ꯀꯪꯍꯜꯂꯒ ꯁꯨꯝꯒꯗꯧꯅꯦꯕ ꯃꯍꯤꯗꯣ
ꯎꯝ
ꯅꯠꯇꯔꯗꯤ ꯌꯥꯒꯗꯧ ꯃꯥꯟꯗꯦꯕ
ꯍꯣꯏ ꯃꯥꯅꯦ ꯃꯥꯅꯦ
ꯎꯝ ꯅꯪꯅ ꯆꯥꯛ ꯊꯣꯡꯉꯤꯔꯣ
ꯉꯁꯤꯗꯤ ꯊꯣꯡꯉꯤ
ꯃꯤ ꯊꯣꯡꯉꯥꯏ ꯑꯇꯣꯞꯄ ꯂꯩꯇꯔꯕꯣ ꯍꯥꯏꯁꯦ
ꯍꯣꯏ ꯑꯌꯨꯛꯇ ꯊꯣꯡꯕꯅꯤꯅ ꯑꯩꯗꯣ ꯑꯌꯨꯛ ꯉꯁꯤ ꯈ꯭ꯔ ꯉꯟꯅ ꯍꯦꯛ ꯆꯥꯛ ꯊꯣꯡꯗꯕꯤ ꯆꯥꯛ ꯆꯥꯗꯕꯤꯗ ꯑꯩ ꯊꯕꯛ ꯆꯠꯂꯦꯕ ꯑꯗꯨ ꯃꯣꯏ ꯊꯣꯡꯕꯅꯤꯅ ꯍꯧꯖꯤꯛꯇꯤ ꯑꯩ ꯊꯣꯡꯕꯤꯔꯒꯦꯅ ꯊꯣꯡꯕꯅꯤꯗ
ꯎꯝ ꯀꯥꯢꯗꯦ ꯀꯥꯏꯗ ꯄꯥꯡ ꯄꯥꯡ ꯅꯥꯒꯗꯕꯅꯦ
ꯍꯣꯏ ꯃꯣꯏ ꯈꯛꯇ ꯊꯣꯡꯉꯁꯨ ꯅꯨꯡꯉꯥꯏꯔꯣꯏꯗꯅ
ꯎꯝ ꯍꯣꯏ ꯑꯩꯈꯣꯏ ꯅꯨꯄꯥ ꯐꯥꯎꯕ ꯍꯧꯖꯤꯛꯀꯥꯟꯗꯤ ꯃꯇꯦꯡ ꯄꯥꯡꯗꯅ ꯀꯟꯁꯤꯗꯕꯣ
ꯃꯥꯅꯦ ꯅꯨꯄꯥꯅ ꯁꯨꯃꯥꯏꯅ ꯅꯨꯄꯤ
ꯎꯝ ꯅꯨꯄꯥꯅ ꯆꯥꯛ ꯊꯣꯡꯕ ꯌꯥꯗꯦ ꯍꯥꯏꯕꯁꯨ ꯂꯩꯇꯦ
ꯃꯥꯅꯦ ꯆꯥꯛ ꯊꯣꯡꯕꯗ ꯃꯇꯦꯡ ꯄꯥꯡꯉꯒ ꯇꯧꯕꯗꯤ ꯑꯩꯗꯤ ꯌꯥꯝ ꯄꯥꯝꯃꯦꯕ ꯅꯨꯄꯥꯁꯤꯡꯁꯦ ꯁꯨꯃꯥꯏꯅ ꯇꯧꯕꯗꯣ
ꯑꯩꯁꯨ ꯏꯆꯦ ꯃꯥꯒꯤ ꯊꯕꯛ ꯆꯠꯂꯗꯤ ꯑꯩꯅ ꯑꯗꯨꯝ ꯊꯣꯡꯉꯦꯗ ꯅꯨꯡꯗꯥꯡꯒꯤ ꯑꯌꯨꯛꯀꯤ ꯃꯥꯅ ꯊꯣꯡꯉꯦꯕ
ꯐꯩ
ꯁꯨꯃꯥꯏꯅ ꯄꯥꯡꯒꯗꯕꯅꯤ ꯄꯥꯡꯒꯗꯕꯅꯤ ꯍꯌꯦꯡꯋꯥꯏ ꯅꯣꯏ ꯅꯨꯄꯤꯅꯁꯨ ꯍꯔꯥꯎꯅꯕ
ꯀꯗꯥꯢꯗꯩ ꯅꯨꯄꯤ ꯅꯨꯄꯤ ꯂꯩꯇꯦ ꯇꯦꯗ ꯑꯩꯈꯣꯏꯒꯤꯗꯤ
ꯑꯗꯨꯗꯤ ꯃꯍꯧꯁꯥꯅꯤꯗꯅ ꯆꯤꯡꯒꯤ ꯃꯍꯧꯁꯥ
ꯃꯍꯧꯁꯥꯔꯣꯍꯦ ꯀꯗꯥꯏꯗꯒꯤ ꯃꯍꯧꯁꯥ ꯅꯠꯇꯦ ꯑꯩꯈꯣꯏꯗꯤ ꯁꯨꯝꯕ ꯉꯥꯡꯕꯅꯤꯗ ꯅꯨꯄꯤ ꯍꯥꯏꯕꯗꯤ ꯍꯌꯦꯡꯋꯥꯩ ꯀꯣꯟꯅ ꯑꯗꯨꯝ ꯃꯇꯥꯡ ꯃꯇꯥꯡ ꯂꯥꯛꯀꯅꯤꯅ ꯑꯗꯨꯝ ꯀꯣꯏꯗꯕ ꯍꯥꯏꯇꯥꯔꯦ
ꯍꯣꯏ ꯍꯣꯏ ꯑꯗꯨꯕꯨꯗꯤ ꯆꯨꯝꯃꯦ ꯅꯨꯄꯤꯗꯤ ꯀꯣꯏꯔꯒ ꯀꯩꯗꯧꯗꯣꯏꯅꯣꯗ
ꯑꯗꯨꯛ ꯀꯣꯏꯔ ꯃꯇꯝ ꯃꯥꯡꯅꯕ
ꯃꯥꯅꯦ ꯃꯥꯅꯦ ꯃꯇꯝ ꯌꯥꯝ ꯃꯥꯡꯉꯦ ꯀꯣꯏꯗꯕꯅ ꯐꯔꯦ
ꯅꯣꯏ ꯅꯨꯄꯤꯁꯤꯡꯗꯤ ꯌꯦꯡꯕꯅꯗꯤ ꯐꯩꯍꯦ ꯅꯪꯁꯨ ꯌꯦꯡꯍꯧꯔꯣ ꯑꯩꯈꯣꯏ ꯅꯨꯄꯥꯒꯤꯗꯤ ꯑꯈꯣꯏꯒꯤꯗꯤ ꯀꯥꯏꯗꯦꯕ ꯑꯩꯈꯣꯏ ꯅꯨꯄꯥꯒꯤꯗꯤ ꯀꯣꯟꯅ ꯑꯗꯨꯝ ꯊꯤꯕ ꯐꯪꯒꯅꯤ ꯅꯣꯏ ꯅꯨꯄꯤꯁꯤꯡꯗꯤ ꯍꯧꯖꯤꯛꯇꯤ ꯊꯝꯃꯅꯗꯤ ꯐꯕ꯭ꯔꯥꯅ ꯈꯜꯂꯦ ꯑꯩꯗꯤ ꯢ
ꯑꯁ ꯑꯩꯈꯣꯏꯁꯨ
ꯕꯣꯜ ꯌꯦꯡꯕ꯭ꯔꯣ
ꯑꯥ ꯌꯦꯡꯉꯦ
ꯌꯦꯡꯉꯦ ꯀꯔꯤ ꯇꯤꯝꯗ ꯁꯞꯄꯣꯔꯠ ꯇꯧꯕ
ꯉꯥꯔꯥꯡꯂꯣ
ꯅꯠꯇꯦ ꯉꯔꯥꯡ ꯅꯠꯇꯕꯤꯗ ꯑꯗꯨꯝ
ꯑꯣ ꯑꯗꯨꯗꯤ ꯑꯣ ꯃꯔꯛ ꯃꯔꯛꯇ ꯌꯦꯡꯉꯦ ꯃꯔꯛ ꯃꯔꯛꯇ ꯑꯩ ꯑꯌꯥꯝꯕ ꯌꯦꯡꯉꯦꯗ ꯍꯧꯖꯤꯛꯀꯥꯟꯁꯤꯗꯤ ꯑꯗꯨ ꯑꯔꯖꯦꯟꯇꯤꯅꯥꯗꯤ ꯁꯞꯄꯣꯔꯠ ꯇꯧ ꯋꯦ
ꯑꯁ ꯉꯁꯥꯏꯗꯒꯤ ꯑꯩꯅ ꯁꯥꯔꯛꯏꯕ ꯃꯌꯥꯝꯁꯦ ꯑꯥꯔꯖꯦꯟꯇꯤꯅꯥ ꯉꯥꯛ ꯇ ꯑꯇꯣꯞꯄ ꯌꯥꯎꯗꯦ ꯎꯝ ꯅꯣꯏ ꯂꯧꯔꯣꯏꯗ ꯑꯩꯈꯣꯏ ꯐ꯭ꯔꯥꯟꯁꯅ ꯂꯧꯒꯅꯤꯗ
ꯅꯪꯕꯨ ꯔꯣꯅꯥꯜꯗꯣꯔꯣ
ꯅꯠꯇꯦ ꯑꯈꯣꯏꯗꯤ ꯐ꯭ꯔꯥꯟꯁꯅꯦ
ꯑꯣ ꯐ꯭ꯔꯥꯟꯁ
ꯎꯝ
ꯑꯩꯅꯦ ꯐ꯭ꯔꯥꯟꯁꯨ ꯐꯕꯅꯦ
ꯁꯨꯝ ꯍꯟꯗꯛꯇꯤ ꯐ꯭ꯔꯥꯟꯁꯅ ꯂꯧꯒꯅꯤꯅ ꯂꯩꯔꯦ ꯑꯩꯗꯤ
ꯑ ꯊꯥꯖꯩ ꯊꯥꯖꯩ ꯐ꯭ꯔꯥꯟꯁꯁꯦ
ꯈꯪꯗꯦ ꯌꯦꯡꯅꯔꯖꯦ ꯅꯣꯏꯒ ꯈꯣꯏꯁꯦ ꯁꯤꯃꯤꯗꯒꯨꯝꯕ ꯐꯥꯏꯅꯦꯜꯗꯒꯨꯝꯕ ꯇꯥꯕ ꯌꯥꯏ ꯑꯩꯅ ꯈꯟꯕꯗ
ꯃꯥꯜꯂꯦ ꯐ꯭ꯔꯥꯟꯁꯁꯨ ꯑꯗꯨꯝ ꯌꯥꯕꯅꯦ ꯍꯣꯏ
ꯉꯁꯤꯗꯤ ꯌꯦꯡꯒꯦꯔꯣ ꯅꯪꯒꯤ ꯇꯤꯝ ꯊꯣꯛꯄꯒꯨꯝ ꯇꯧꯗꯥꯏ ꯉꯁꯤꯗꯤ
ꯑꯥ ꯊꯣꯛꯑꯦ ꯌꯦꯡꯗꯣꯏꯅꯦ
ꯑꯦ ꯑꯥ
ꯑꯩꯈꯣꯏ ꯇꯤꯝ ꯊꯣꯛꯑꯒꯀꯣ ꯑꯩꯈꯣꯏ ꯌꯦꯡꯗ꯭ꯔꯗꯤ
ꯌꯥ ꯢꯁ ꯢꯁ ꯋꯥꯔꯤꯗꯤ ꯑꯥ ꯑꯩꯈꯣꯏꯗꯤ ꯐ꯭ꯔꯥꯟꯁ ꯅꯨꯃꯤꯠ ꯑꯗꯨꯝ ꯑꯗꯨ ꯑꯗꯨꯈꯛꯇ ꯌꯦꯡꯗꯦꯗ ꯑꯇꯣꯄꯁꯨ ꯑꯗꯨꯝ ꯌꯦꯡꯉꯦ ꯑꯌꯨꯛꯀꯤꯗꯤ ꯌꯦꯡꯕ ꯉꯝꯗꯦ ꯌꯦꯡꯕ ꯐꯪꯗꯦ
ꯐ꯭ꯔꯥꯟꯁ ꯀꯔꯤ ꯅꯨꯃꯤꯠꯇ ꯑꯃꯨꯛ ꯊꯣꯛꯀꯦ
ꯐ꯭ꯔꯥꯟꯁꯁꯦ ꯉꯥꯏꯈꯣꯀꯣ ꯑꯩ ꯌꯦꯡꯒꯦ ꯐ꯭ꯔꯥꯟꯁ ꯁꯦ ꯗꯦꯇꯤꯟꯗ
ꯑꯦꯠꯇꯤꯟ
ꯗꯦꯇꯤꯟ
ꯇꯦꯟ ꯑꯣ
ꯇꯔꯥꯗ
ꯀꯔꯤ ꯅꯨꯃꯤꯠ ꯇꯥꯒꯦ ꯑꯗꯨ ꯅꯨꯃꯤꯠꯇꯣ ꯑꯣ ꯉꯁ ꯉꯁꯤ ꯑꯣ ꯑꯗꯨꯗꯤ ꯆꯞ ꯆꯥꯀꯗꯧꯕ ꯃꯥꯂꯦ ꯑꯁ
ꯉꯁꯤꯅꯤꯅ ꯀꯩꯅꯣ ꯔꯥꯅꯣ ꯁꯤꯛꯁꯇꯤꯟ ꯂꯣꯏꯒꯗꯧ ꯃꯥꯜꯂꯦ ꯎꯝ ꯑꯗꯨꯅ ꯅꯨꯃꯤꯠ ꯅꯤꯅꯤ ꯍꯨꯝꯅꯤꯃꯨꯛꯁꯦ ꯀꯩꯅꯣ ꯃꯣꯏ ꯔꯦꯖ ꯂꯩꯒꯅꯤ ꯑꯗꯨꯗ ꯑꯃꯨꯛ ꯍꯧꯒꯗꯧ ꯃꯥꯜꯂꯦ
ꯑꯣ
ꯇꯨꯢꯁꯗꯦ ꯋꯦꯠꯅꯦꯁꯗꯦ ꯊꯔꯁꯗꯦ ꯅꯨꯃꯤꯠ ꯑꯅꯤ ꯑꯣꯐ ꯑꯣꯏꯒꯗꯧꯕ ꯀ꯭ꯋꯥꯇꯔ ꯐꯥꯏꯅꯦꯜ ꯍꯧꯔꯅꯤ ꯑꯗꯨꯗ
ꯐ꯭ꯔꯥꯟꯁꯅ ꯍꯧꯗꯣꯏꯕ
ꯍꯣꯏ ꯐ꯭ꯔꯥꯟꯁꯅ ꯍꯧꯕ ꯇꯥꯔꯦ ꯎꯝ
ꯐꯩꯅꯦ ꯑꯗꯨꯗꯤ
ꯈꯪꯗꯦ ꯍꯟꯗꯛ ꯐ꯭ꯔꯦꯟꯁꯁꯦ ꯃꯣꯔꯣꯀꯣꯒ ꯁꯟꯅꯕꯁꯦ ꯈꯔꯗꯤ ꯋꯥꯒꯅꯤ
ꯃꯣꯔꯣꯀꯣ ꯁꯟꯅꯗꯣꯢꯔꯣ
ꯎꯝ ꯃꯣꯔꯣꯀꯣꯒ ꯁꯟꯅꯒꯗꯣꯢꯅꯦ
ꯑꯣ
ꯅꯣꯢ ꯅꯣꯏ ꯑꯥꯔꯖꯦꯟꯇꯤꯅꯥꯗꯤ ꯌꯥꯝ ꯂꯥꯏꯅ ꯐꯅꯦꯜ ꯀꯥꯕ ꯌꯥꯔꯦꯗ ꯌꯥꯝ ꯂꯤꯡꯕ ꯇꯤꯝ ꯌꯥꯎꯗꯦꯕ ꯅꯣꯏꯒꯤꯗꯨꯗꯤ ꯁꯨꯝ ꯌꯦꯡꯕꯗ
ꯑꯗꯨꯝ ꯂꯥꯏꯅ ꯂꯥꯏꯅ ꯈꯛꯇ ꯀꯥꯕ ꯉꯥꯛꯛꯇꯅꯦꯕ ꯅꯣꯏꯗꯤ
ꯃꯥꯅꯦ ꯃꯥꯅꯦ
ꯋꯥꯔꯤꯕꯨ ꯅꯣꯢ ꯍꯧꯖꯤꯛ ꯑꯔꯖꯦꯟꯇꯤꯅꯥꯅ ꯀꯥꯔꯦ ꯍꯥꯏꯌꯣ ꯁꯣꯝꯒꯤꯁꯦ ꯑꯗꯨꯝ ꯀꯣꯂꯣꯕꯤꯌꯥꯅ ꯀꯥꯕ ꯌꯥꯕꯒꯤ ꯐꯤꯕꯝꯗ ꯂꯩꯔꯦ ꯅꯣꯔꯋꯦꯒꯗꯤ ꯈꯔꯗꯤ ꯋꯥꯒꯅꯤ ꯅꯣꯏ ꯍꯥꯂꯥꯟ ꯈꯣꯢꯒ
ꯅꯣꯔꯋꯦꯗꯣ ꯃꯊꯪꯗ ꯅꯣ ꯅꯣꯏ ꯇꯥꯔꯗꯤ ꯀꯃꯥꯏꯅ ꯇꯧꯕ ꯑꯗꯨꯗꯤ
ꯍꯣꯢꯅꯦ ꯅꯣꯔꯋꯦꯗꯤ ꯈꯔ ꯋꯥꯒꯅꯤꯅꯣꯢ ꯅꯣꯔꯋꯦꯗꯤ ꯂꯤꯡꯕꯅꯦ ꯍꯂꯥꯟ ꯑꯥꯢꯁ ꯍꯂꯥꯟꯅ ꯅꯩꯔꯛꯄꯗꯤ ꯅꯣꯢ ꯍꯥ
ꯏꯁ ꯇꯧꯔꯒ ꯂꯣꯏꯔꯦ ꯀꯩꯗꯧꯔꯒꯦ ꯌꯥꯏ ꯀꯤꯗꯦ ꯈꯣꯏ ꯁꯟꯅꯕꯩ ꯊꯥꯞꯇꯣ
ꯅꯪꯗꯤ ꯕꯣꯜ ꯅꯣꯢ ꯌꯨꯝꯗ ꯌꯦꯡ ꯕꯔꯣ ꯅꯃꯥꯟꯅꯕꯤ ꯅꯃꯥꯟꯅꯕ ꯈꯣꯏꯗ ꯆꯠꯂꯒ ꯌꯦꯡꯕ꯭ꯔꯣ ꯀꯃꯥꯏꯅ ꯇꯧꯕ ꯐꯣꯟꯗ ꯌꯦꯡꯕ
ꯌꯦꯡꯉꯦ ꯌꯨꯝꯗ
ꯑꯣ
ꯇꯦ
ꯌꯥꯝ ꯅꯨꯡꯁꯤꯕ ꯋꯥꯔꯤꯅꯤꯅꯦ
ꯎꯄꯥꯏ ꯂꯩꯇꯕꯅꯤꯅ ꯌꯦꯡꯕ ꯇꯥꯔꯦꯗꯅ
ꯎꯝ ꯐꯣꯟꯗ ꯌꯦꯡꯕꯕꯨ ꯅꯦꯠ ꯀꯣꯟꯅꯕ꯭ꯔꯣ ꯅꯪ ꯐꯥꯏꯞꯖꯤ ꯁꯞꯄꯣꯔꯠ ꯇꯧꯕ꯭ꯔ ꯅꯪ ꯐꯣꯟꯗꯤ ꯀꯨꯟꯅꯩꯌꯦ ꯀꯃꯥꯏꯅꯅꯣ ꯐꯥꯏꯞ ꯖꯤ ꯁꯞꯄꯣꯔꯠ ꯇꯧꯕ꯭ꯔꯣ ꯍꯥꯏꯁꯦ
ꯑꯃ ꯅꯪꯒꯤ ꯐꯣꯟꯕꯨ ꯐꯣꯔ ꯖꯤ ꯉꯥꯛꯇꯔꯣ
ꯅꯠꯇꯦ ꯐꯣꯔ ꯖꯤ ꯁꯨꯝ ꯄꯥꯏ ꯑꯩꯗꯣ ꯐꯥꯏꯞ ꯖꯤ ꯁꯨ ꯄꯥꯏꯌꯦꯕ ꯐꯣꯔ ꯖꯤꯒꯤꯗꯨꯗꯤ ꯀꯣꯟꯅꯗꯦꯕ ꯕꯣꯜ ꯌꯦꯡꯕꯗꯨ ꯑꯗꯨ ꯐꯣꯔꯖꯤ ꯌꯦꯡꯕꯗꯨꯗꯤ
ꯑꯩ ꯑꯩ ꯐꯣꯟꯗꯗꯤ ꯌꯦꯡꯗꯦ ꯏꯃꯥꯟꯅꯕꯤꯒꯤ ꯐꯣꯟꯗ ꯌꯦꯡꯉꯦ ꯑꯈꯣꯏꯗꯤ
ꯐꯥꯏꯞ ꯖꯤ ꯁꯞꯄꯣꯔꯠ ꯇꯧꯕ ꯑꯣꯏꯔꯝꯒꯅꯤ ꯑꯗꯨꯗꯤ
ꯇꯧꯋꯦ
ꯑꯗꯨꯒꯤꯅꯦ ꯐꯥꯏꯞ ꯖꯤꯗꯤ ꯑꯟꯂꯤꯃꯤꯇꯦꯠꯅꯤꯅ
ꯎꯝ
ꯀꯥꯏ ꯑꯩꯁꯤ ꯐꯣꯔ ꯖꯤꯒꯤꯗꯤ ꯀꯗꯥꯏ ꯇꯨ ꯖꯤꯕꯤ ꯕꫭꯛ ꯀꯣꯟꯅꯗꯦꯅꯦ
ꯊ꯭ꯔꯤ ꯄꯣꯏꯟ ꯐꯥꯏꯞ ꯀꯨꯝꯕ ꯑꯗꯨꯝ ꯆꯪꯉꯤꯅꯦ ꯕꯣꯜ ꯌꯦꯡꯕꯗꯣ ꯑꯟꯅꯣꯟ ꯑꯦꯞꯁꯇ ꯌꯦꯡꯕꯅꯤꯅ ꯑꯃꯨꯛꯀ
ꯎꯝ
ꯅꯣꯏꯗꯤ ꯀꯔꯤ ꯑꯦꯞꯁꯇ ꯌꯦꯡꯕ꯭ꯔꯣ
ꯎꯝ ꯈꯪꯗꯦ ꯁꯤ ꯑꯥꯔ ꯍꯥꯏ
ꯑ‌ ꯀ꯭ꯔꯤꯁꯤꯐꯥꯏ ꯀ꯭ꯔꯤꯁꯤꯐꯥꯏ ꯈꯪꯉꯦ ꯑꯗꯨꯒꯤꯗꯨꯁꯨ ꯅꯨꯡꯉꯥꯏꯌꯦ ꯑꯗꯨ ꯄꯥꯛ ꯁꯦꯡꯗꯦꯅꯦ ꯑꯗꯨꯒꯤꯗꯣ ꯑꯈꯣꯏꯗꯤ ꯐꯨꯠꯕꯣꯜꯗꫭ ꯑꯩꯗꯤ ꯑꯩ ꯅꯍꯥꯟ ꯄ꯭ꯔꯣꯖꯦꯛꯇꯔ ꯂꯩꯕꯗꯨꯗ ꯄ꯭ꯔꯣꯖꯦꯛꯇꯔꯗ ꯃꯣꯏ ꯑꯦꯞ ꯑꯃ ꯄꯤꯔꯛꯑꯦ ꯑꯗꯨꯗ ꯌꯦꯡ ꯉꯦ ꯃꯩ ꯃꯨꯠ ꯃꯩ ꯃꯨꯠꯂꯗꯤ ꯐꯨꯠꯕꯣꯜ ꯗꯣꯠ ꯀꯣꯝ ꯍꯥꯏꯅ ꯑꯃ ꯑꯦꯞꯁ ꯑꯃ ꯂꯩꯌꯦꯕ ꯐ꯭ꯔꯤꯗ ꯑꯗꯨꯗ ꯌꯦꯡꯉꯦ
ꯈꯪꯖꯗ꯭ꯔꯦ ꯑꯈꯣꯏꯗꯤ ꯑꯗꯨꯒꯨꯝꯕ ꯑꯦꯞꯁ ꯈꯛꯇꯗꯅꯦ ꯑꯩꯈꯣꯏꯅ ꯌꯦꯡꯕꯁꯤ ꯃꯥ ꯃꯥꯗ ꯌꯦꯡꯕ ꯌꯥꯗꯕꯁꯨ ꯂꯩꯌꯦ ꯑꯗꯨꯗ ꯀꯅꯥꯅ ꯍꯪꯒꯅꯤ ꯀꯗꯥꯏꯗ ꯌꯦꯡꯕ꯭ꯔꯣ ꯀꯗꯥꯏ ꯌꯦꯡꯕ ꯌꯥꯕ ꯈꯪꯉꯗꯤ ꯊꯥꯔꯑꯣ ꯂꯤꯡ ꯑꯃ ꯂꯩꯔꯗꯤꯒ ꯍꯥꯏꯝꯅꯦ
ꯈꯪꯗꯦ ꯅꯣꯏꯗꯤ ꯕꯦꯠꯀ ꯇꯧꯅꯗ꯭ꯔꯣ ꯕꯣꯜ ꯌꯦꯡꯕꯁꯦ‍
ꯇꯧꯗꯦꯗ
ꯑꯁ ꯅꯣꯏ ꯅꯨꯄꯤ ꯃꯥꯁꯦꯟ ꯑꯗꯨꯝ ꯇꯧꯅꯕ ꯌꯥꯏꯗꯅ ꯑꯩꯈꯣꯏ ꯅꯨꯄꯥꯗꯤ ꯇꯧꯅꯔꯤꯅꯤ
ꯈꯣꯏ ꯅꯨꯄꯤ ꯃꯁꯦꯟ ꯇꯧꯅꯕꯁꯦ ꯇꯧꯅꯒꯗꯧꯕꯗꯣ ꯑꯁ ꯈꯪꯗꯦꯗ
ꯄ꯭ꯔꯤꯗꯤꯛ ꯇꯧꯕ ꯍꯩꯇꯦ ꯍꯥꯏꯕ꯭ꯔꯣꯕ ꯅꫭꯏꯒꯤꯁꯦ
ꯍꯩꯇꯦ ꯍꯥꯏꯇꯥꯔꯦ ꯁꯥꯁ ꯀꯔꯤ ꯑꯣꯏꯅ ꯍꯥꯏꯗꯕ꯭ꯔ ꯈꯪꯗꯦ
ꯄ꯭ꯔꯤꯗꯤꯛ ꯇꯧꯕ ꯍꯩꯇꯦ ꯍꯥꯏꯔꯗꯤ ꯀꯝꯃꯥꯏꯅ ꯅꯣꯏ ꯃꯣꯏꯒꯤ ꯇꯤꯝꯗ ꯁꯞꯄꯣꯔꯠ ꯇꯧꯕ꯭ꯔꯣ ꯑꯗꫭ ꯅꯣꯏ ꯇꯧꯕ ꯇꯤꯝ
ꯃꯔꯛ ꯃꯔꯛꯅ ꯑꯈꯣꯏꯅ ꯇꯧꯕꯗꯣ ꯎꯝ ꯃꯥꯟꯅꯕꯁꯨ ꯂꯩꯌꯦ ꯑꯗꯨ ꯇꯧꯋꯦꯕ
ꯃꯥꯟꯅꯔꯁꯨ ꯃꯤ ꯃꯥꯗꯤ ꯑꯗꯨꯝ ꯊꯣꯛꯄꯗꯤ
ꯑꯩꯈꯣꯏꯗꯨ ꯃꯤ ꯑꯩꯈꯣꯏ ꯃꯤ ꯃꯤ ꯃꯔꯤ ꯃꯉꯥꯗꯣ ꯑꯃꯈꯛꯇ ꯁꯞ
ꯅꯗꯦ ꯍꯧꯖꯤꯛꯇꯤ ꯁꯞꯄꯣꯔꯠ ꯇꯧꯅꯕ ꯇꯣꯉꯥꯟ ꯇꯣꯉꯥꯟ ꯂꯥꯡꯅꯔꯅꯤ ꯅꯍꯥꯟ ꯀꯩꯅꯣ ꯑꯩꯈꯣꯏ ꯂꯤꯛ ꯁꯥꯟꯅꯕ ꯀꯥꯟꯗꯗꯤ ꯂꯩꯔꯣꯏꯕ ꯗꯨꯗꯤ ꯀꯔꯤ ꯍꯅꯤ